ꯕ꯭ꯔꯣ
ꯇꯥꯏꯌꯦ
ꯀꯩꯗꯧꯔꯝꯃꯤꯅꯣ ꯑꯩꯗꯤ ꯌꯨꯝ ꯌꯧꯗ꯭ꯔꯤ ꯌꯨꯝꯒꯤ ꯊꯣꯡꯒꯟ ꯌꯧꯕꯗ ꯉꯥꯏꯔꯦ
ꯀꯥꯏ ꯆꯠꯂꯨꯕꯅꯣꯕ
ꯑꯁ ꯏꯃꯥꯟꯅꯕ ꯈꯣꯏꯗ ꯆꯥꯛ ꯆꯔꯨꯕ ꯑꯗꯨꯒ ꯏꯃꯥꯟꯅꯕ ꯑꯃꯥ ꯊꯤꯜꯂꯝꯕ ꯉꯍꯥꯟ ꯑꯩ ꯂꯩꯐꯝꯗꯣ ꯏꯃꯥꯟꯅꯕ ꯈꯣꯏꯗ ꯑꯗꯣ ꯊꯤꯜꯂꯝ ꯃꯥꯗꯣ ꯃꯥꯒꯤ ꯌꯨꯝꯗ ꯑꯗꯨꯒ ꯍꯜꯂꯛꯈ꯭ꯔꯦ ꯍꯧꯖꯤꯛꯇꯤ ꯑꯩꯒꯤ ꯌꯨꯝꯗ
ꯑꯗꯣ ꯇꯨꯝꯍꯧꯕ ꯌꯥꯗ꯭ꯔꯣ
ꯑꯁ ꯏꯃꯥꯅ ꯌꯥꯗ
ꯌꯦ ꯎ ꯇꯠꯈꯤꯕ ꯃꯥꯜꯂꯦꯀꯣ ꯍꯜꯂꯣ ꯎ ꯑꯣ ꯃꯁꯤ ꯌꯧꯅ ꯅꯦꯠꯋꯥꯔꯛꯁꯨ ꯅꯨꯡꯉꯥꯏꯇ꯭ꯔꯤꯁꯦ ꯀꯩꯒꯤꯅꯣ ꯈꯪꯅꯁꯦ ꯇꯥꯕ꯭ꯔꯥ ꯑꯣ ꯅꯋꯥ ꯀꯩꯅꯣ ꯅꯦꯠꯋꯥꯔꯛ ꯇꯠꯈꯤꯕꯩꯔꯥ
ꯑꯣꯏꯔꯝꯅꯤ ꯑꯩꯗꯣ ꯂꯝꯕꯤ ꯀꯨꯝꯂꯛꯄꯅꯤꯅ ꯑꯗꯨꯒꯤ ꯇꯥꯕ꯭ꯔꯣ ꯍꯜꯂꯣ ꯇꯥꯕ꯭ꯔꯣ